ꯇꯥꯕ꯭ꯔꯣ ꯀꯔꯤ ꯇ ꯀꯔꯤ ꯇꯧꯔ ꯂꯩꯕꯣ ꯌꯥꯝ ꯀꯨꯏꯌꯦꯦꯅ ꯄꯥꯏꯈꯠꯄ
ꯑꯁ ꯑꯩꯗꯤ ꯄꯥꯈꯠꯈ꯭ꯔꯕꯅꯦ ꯁꯥꯔ ꯑꯁꯤ ꯅꯪꯒꯤ ꯅꯦꯠꯋꯥꯛ ꯅꯨꯡꯉꯥꯏꯇꯕ ꯑꯣꯏꯔꯕꯅꯦ
ꯅ ꯅꯨꯅꯨꯡꯉꯥꯏꯇꯕꯅꯦ
ꯅꯪꯒ ꯑꯣꯏꯣꯏꯔꯝꯅꯤ ꯑꯩꯗꯤ ꯀꯔꯤꯁ ꯇꯥꯎꯗꯦ
ꯁꯤꯁ ꯄꯤꯁꯨꯗꯕ ꯅ ꯍꯧꯖꯤꯤ
ꯀꯅꯥꯕꯨ ꯈꯨꯝꯕ꯭ꯔꯣ ꯉꯁꯥꯏꯗꯤ ꯇꯧꯔꯛ ꯅꯪ ꯕꯤꯖꯤ ꯂꯩꯅ
ꯑ ꯏꯃꯥꯟꯅꯕꯤꯕꯨ ꯀꯣꯜ ꯇꯧꯔ ꯂꯩꯕ ꯑꯣ ꯃꯥ ꯁꯟꯗꯣꯛꯒꯦ ꯑꯩꯅ ꯄꯨꯟꯁꯤ ꯆꯠꯄ ꯂꯩꯕꯗꯨꯒꯤ ꯑꯗꯨꯨꯝ ꯍꯥꯡꯕꯅꯤꯗ ꯑꯣ ꯅꯣꯡ ꯆꯨꯕ꯭ꯔꯥ ꯍꯧꯖꯤꯛ ꯅꯣꯏꯗ
ꯁꯨꯗ ꯑꯣꯏꯅꯗꯤ ꯄꯨꯗꯤꯗꯣ ꯅꯣꯡꯗꯤ ꯃꯥꯡꯒ ꯂꯩꯌꯦꯦ ꯅꯨꯡꯁꯤꯦꯠ ꯁꯤꯠꯂꯒ
ꯃꯦꯁ ꯀꯣꯏ ꯅꯣꯡꯃꯀꯟ ꯋꯌꯦ
ꯎꯝ
ꯍꯧꯖꯤꯛ ꯀꯣ ꯇꯧꯔꯄ ꯇꯥꯕ꯭ꯔꯣ
ꯇꯌꯦꯦ ꯀꯧ ꯇꯔ ꯄꯨꯔ ꯃꯥꯅꯥ
ꯎꯝ ꯃ ꯆ ꯀꯣ ꯇꯧꯔ ꯀꯣ ꯑꯩ ꯏꯃꯥꯟꯅꯕꯤꯕꯨ ꯈꯨꯝꯅꯒ ꯂꯩꯔꯤꯉꯩꯗ ꯀꯣꯜ ꯇꯧꯔꯛꯄ
ꯎꯝ
ꯑꯣꯝ
ꯁꯦ ꯑꯣ ꯀꯩꯅꯅꯣꯁꯦꯚꯥꯏ ꯁꯒꯂꯔꯤꯁꯨ ꯂꯩꯇꯕ ꯄꯦꯟꯈ꯭ꯔꯦꯗ ꯌꯥꯝꯃꯟꯗꯅ
ꯑꯩꯌꯥ ꯑꯩꯒꯤꯗꯤ ꯌꯥꯗ꯭ꯔꯦ ꯏꯃꯦꯜ ꯏꯃꯦꯜ ꯏꯃꯦꯜ ꯏꯃꯦꯜ ꯂꯥꯛ ꯎꯝ ꯃꯦꯁꯦꯁ ꯂꯥꯛꯄ ꯌꯥꯗ꯭ꯔꯕꯅꯤ ꯑꯗꯨꯝ ꯀꯩꯅꯣ ꯏꯁꯇꯣꯔꯦꯖ ꯐꯨꯜ ꯑꯣꯏꯔ ꯂꯩ
ꯗꯨꯝ ꯗꯤꯂꯦꯠ ꯇꯧꯊꯣꯛꯄꯅꯦ ꯑꯩꯗꯤ ꯁꯥꯎꯅꯤꯡꯕꯒꯤꯀꯣ
ꯇꯧꯕꯅꯦꯁꯨ ꯑꯗꯨꯕꯨ ꯈꯔ ꯈꯔꯗꯤ ꯄꯥꯝꯃꯦꯕ
ꯑ ꯑꯩꯗꯤ ꯃꯊꯣꯡ ꯈꯪꯗꯕ ꯋꯥꯆꯦꯞꯀꯤ ꯒ꯭ꯔꯨꯞꯀꯤ ꯃꯦꯁꯦꯁ ꯀꯨꯝꯕꯗꯨꯅꯦ ꯑꯩꯅ ꯍꯥꯏꯕꯗꯤ ꯑꯇꯣꯞꯄꯗꯤ ꯗꯤꯂꯦꯠ ꯇꯧꯗꯦꯗ
ꯑꯗꯨꯒꯨꯝꯕꯁꯨ ꯌꯃꯟꯕꯒꯤ ꯇꯜꯂꯦ ꯒ꯭ꯔꯨꯞ ꯌꯥꯎꯃꯟ ꯌꯎꯕ ꯀꯔꯤ ꯀꯔꯤ ꯍꯥꯏꯁꯤꯔ ꯒ꯭ꯔꯨꯞ ꯌꯥꯏ ꯌꯥꯎꯕꯀꯤꯀꯣ ꯑ ꯇꯜꯂꯦ ꯑꯩꯈꯣꯏ ꯍꯤꯁꯇ꯭ꯔꯤꯒꯤꯗꯨꯁꯨ ꯌꯥꯝ ꯂꯛꯑꯦꯕ ꯂꯥꯛꯄꯅꯦ ꯑꯗꯨ ꯒ꯭ꯔꯨꯞ ꯑꯅꯤꯗꯤ ꯑꯩ ꯍꯤꯁꯇ꯭ꯔꯤ ꯑꯅꯤꯒꯤꯗꯤ ꯂꯦꯞ ꯇꯧꯈ꯭ꯔꯕꯒꯤ ꯍꯧꯖꯤꯛ ꯇꯔ ꯐꯩꯌꯦ
ꯎꯝ
ꯀ꯭ꯔꯤ ꯇꯧꯔ ꯂꯩꯕ꯭ꯔꯣ ꯀꯅꯥ ꯀꯅꯥ ꯂꯩꯕ꯭ꯔꯣ ꯍꯧꯖꯤꯛꯇꯤ
ꯑꯩ ꯏꯊꯟꯇ ꯂꯩꯌꯦ ꯑꯩꯗꯤ ꯍꯖꯤꯛ ꯑꯁ ꯊꯕꯛ ꯗꯨꯝ ꯇꯧꯔꯥ ꯂꯩ ꯉꯥꯏꯍꯥꯛꯇꯪꯖꯨ ꯄꯣꯊꯥꯕꯒꯤ ꯃꯇꯝ ꯂꯩꯇꯦ ꯉꯍꯥꯟꯃꯨꯛꯀ ꯐꯝꯂ ꯉꯍꯥꯛ ꯐꯃꯟꯗꯕ ꯉꯏꯍꯥꯛ ꯍꯤꯞꯂꯅꯤ ꯃꯨꯛꯀ ꯐꯤ ꯁꯨꯔꯅꯤ ꯍꯧꯒꯠꯂꯅꯤ ꯑꯃꯨꯛꯀ ꯋꯥꯏ ꯁꯤꯠꯂꯅꯤ ꯋꯥꯏ ꯇꯩꯈ꯭ꯔꯦ ꯇꯧꯔꯥ ꯂꯩꯌꯦ ꯑꯩꯗꯤ
ꯇꯧꯕ ꯀꯥꯟꯗ ꯂꯣꯏ ꯇꯧꯔꯒ ꯇꯧꯊꯣꯛꯑꯒ ꯑꯗꯨꯝ ꯄꯨꯊꯥꯕ ꯌꯥꯗ꯭ꯔꯣ
ꯑꯗꯣ ꯑꯗꯨꯝ ꯂꯣꯏꯅ ꯇꯧꯕ ꯂꯣꯏꯈ꯭ꯔꯦ ꯍꯥꯏꯖꯨ ꯑꯗꯨꯝ ꯑꯃ ꯑꯃ ꯅꯤꯡꯁꯤꯡꯉꯛꯄꯒꯤꯅ ꯑꯗꯣ
ꯁꯤꯝ
ꯉꯁꯥꯏ ꯐꯤ ꯁꯨꯕꯗꯣ ꯑꯃꯨꯛꯀ ꯑꯩ ꯏꯔꯨꯕ ꯀꯥꯟꯗ ꯑꯃꯨꯛꯀ ꯂꯣꯏ ꯁꯨꯅꯤꯡꯉꯥꯏ ꯑꯃꯨꯛꯀ ꯂꯩꯕ ꯑꯗꯨꯒꯤ ꯑꯃꯨꯛꯀ ꯇꯤꯡꯊꯣꯛꯄꯤꯔꯒ ꯃꯇꯝ ꯈꯔ ꯇꯤꯡꯉꯝꯕꯁꯨ ꯄꯨꯔꯦ ꯇꯧꯔ ꯂꯩꯌꯦ
ꯉꯁꯤꯗꯤ ꯄꯨꯡ ꯀꯌꯥꯗ ꯍꯧꯒꯠꯄ꯭ꯔ ꯅꯪꯗꯤ
ꯑꯨꯗꯤ ꯊꯦꯡꯉꯦ ꯉꯁꯤ ꯄꯨꯡ ꯅꯥꯏꯟ ꯍꯦꯟꯈ꯭ꯔꯦ ꯍꯧꯒꯠꯄ
ꯑꯗꯨꯗꯤ ꯉꯁꯤꯗꯤ ꯑꯩ ꯑꯩ ꯑꯩꯅ ꯈꯔ ꯉꯟꯕ ꯃꯥꯜꯂꯦꯗ ꯑꯗꯨꯗꯤ
ꯅꯪꯗꯤ ꯅꯪꯒꯤ ꯃꯪꯒꯨꯝꯕ ꯂꯩꯔꯝꯅꯤ
ꯅꯠꯇꯦ ꯅꯠꯇꯦ ꯑꯩꯗꯤ ꯉꯁꯤ ꯄꯨꯡ ꯑꯦꯠꯇ ꯍꯧꯒꯠꯄꯅꯦ ꯉꯁꯤ ꯉꯟꯅ ꯇꯨꯝꯕꯒꯤ ꯄꯨꯡ ꯑꯅꯤ ꯇꯥꯗ꯭ꯔꯤꯉꯩꯗ ꯇꯨꯝꯕꯅꯦ ꯑꯩ ꯉꯁꯤ ꯑꯗꯨꯒꯤ ꯅꯥꯏꯟ ꯑꯦ ꯅꯥꯏꯟ ꯍꯥꯏꯌꯦ ꯑꯦꯠ ꯍꯦꯜꯂꯒ ꯍꯧꯒꯠꯂꯦ
ꯎꯝ
ꯕꯣꯜꯗꯣ ꯀꯩꯅꯣ ꯇꯧꯕ꯭ꯔꯥ ꯀꯅꯥ ꯉꯝꯕ꯭ꯔꯥ ꯍꯥꯏꯅ ꯍꯦꯛ ꯈꯪꯗꯣ ꯃꯤꯠ ꯄꯥꯡꯕꯒ ꯌꯦꯡꯕꯅꯤꯅ ꯐꯣꯟꯗꯣ
ꯎꯝ
ꯑꯗꯨ ꯀꯥꯟꯗ ꯕꯔꯖꯤꯜ ꯀꯩꯅꯣ ꯇꯧꯔꯝꯃꯦ ꯑ ꯑꯗꯨꯒ ꯑꯩꯖꯦ ꯆꯔꯁꯀꯣ ꯇꯧ ꯇꯧ ꯇꯧꯔꯒ ꯆꯥꯛ ꯏꯟꯁꯥꯡ ꯊꯣꯝꯕꯤꯔꯝꯃꯒ ꯇꯨꯝꯃꯦ
ꯑꯗꯣ ꯅꯪꯗꯤ ꯆꯥꯛ ꯌꯦꯟꯁꯥꯡ ꯉꯟꯇꯥ ꯊꯣꯡꯔꯒ ꯌꯥꯝ ꯊꯦꯡꯅ ꯆꯥꯏꯅꯦ ꯅꯪꯗꯤ
ꯊꯣꯡꯕꯤꯔꯒ ꯍꯣꯏ ꯃꯣꯏ ꯊꯕꯛ ꯆꯠꯄ ꯆꯠꯁꯅꯨ ꯍꯥꯏꯅ ꯀꯩꯅꯣ ꯇꯧꯔꯒ ꯑꯃꯨꯛꯀ ꯇꯨꯝꯕ ꯑꯌꯥ ꯀꯛꯆꯦꯡ ꯀꯛꯆꯦꯡ ꯌꯝꯕꯗꯨ ꯀꯔꯤ ꯇꯧꯔꯗꯤ ꯐꯒꯦꯔꯥꯀꯣ ꯃꯆꯥ ꯃꯆꯥ ꯃꯆꯥꯗꯨ ꯔꯦꯠ ꯀꯂꯔꯗꯣ
ꯑꯩꯁ ꯑꯩꯈꯣꯏꯗꯁꯨꯅꯤꯅ
ꯃꯥꯅ ꯆꯤꯛꯄꯤꯔꯗꯤ ꯌꯥꯔꯦ ꯂꯣꯏꯔꯦ ꯃꯥꯒꯤ ꯗꯥꯛ ꯐꯥꯎ ꯊꯣꯛꯑꯦ
ꯑꯗꯨꯃꯛ ꯑꯗꯨꯃꯛꯇꯤ ꯇꯧꯗꯦꯗ ꯑꯩꯈꯣꯏꯗꯗꯤ
ꯌꯥꯗ꯭ꯔꯦ ꯉꯔꯥꯡꯗꯨꯅ ꯉꯔꯥꯡ ꯅꯨꯡꯗꯥꯡꯗꯨꯅ ꯄꯥꯏꯕ ꯖꯥꯠꯇꯣ ꯆꯥꯎ ꯆꯥꯎꯔꯒ ꯃꯥꯅ ꯆꯤꯛꯕꯤꯔꯤꯗꯤ ꯌꯥꯝ ꯌꯅꯛꯑꯕꯒꯤ ꯇꯥꯏꯞꯇ ꯌ ꯅꯛꯑꯕ ꯑꯃ ꯂꯩꯌꯦꯅ ꯄꯥꯏꯕꯒꯆ ꯇ ꯑꯗꯨ ꯌꯥꯝ ꯑꯅꯤ ꯑꯍꯨꯝꯔꯥ ꯑꯦ ꯑꯅꯤ ꯑꯍꯨꯝ ꯈꯛꯇ ꯅꯠꯇꯦ ꯉꯔꯥꯡ ꯅꯨꯡꯗꯥꯡꯗꯤ ꯌꯥꯝ ꯂꯥꯛꯑꯦ ꯑꯗꯣ
ꯎꯝ
ꯔꯦꯠ ꯀꯂꯔꯗꯨꯒꯣ ꯑꯌꯥ ꯍꯦꯡꯅꯤ ꯃꯍꯠꯇ ꯆꯠꯀꯅꯤꯅ ꯊꯕꯛꯇꯣ
ꯍꯣꯏ
ꯊꯕꯥꯟꯒꯤ ꯄꯨꯟꯅ ꯂꯧꯕ ꯌꯥꯗ꯭ꯔꯕ꯭ꯔꯥ
ꯍꯣꯏ ꯅꯪꯗꯤ ꯀꯔꯤ ꯏꯟꯖꯥꯡ ꯊꯣꯡꯈ꯭ꯔꯣ ꯅꯨꯡꯗꯥꯡꯗꯗꯤ
ꯌꯥꯝꯅꯦ ꯏꯁ ꯐꯃꯤ ꯉ ꯂ ꯂ
ꯅꯗꯤ ꯍꯤꯟꯖꯥꯡ ꯑꯥꯎ ꯍꯥꯎꯕ ꯌꯥꯝ ꯆꯥꯔꯝꯅꯤꯅꯦ ꯑꯥ
ꯑꯝ ꯁꯅꯍꯥꯟ ꯊ ꯑꯪ ꯀꯜꯅꯣ ꯍꯟ ꯐ ꯆꯠꯂꯒ ꯉꯅꯥ ꯊꯣꯡꯝꯕ ꯆꯑꯦ
ꯅꯥꯈꯣꯖ ꯍꯥꯕ
ꯑꯦ ꯅꯪ ꯈꯪꯒꯦꯔ ꯈꯪꯉꯣꯏꯔ ꯗꯨꯡꯉꯥꯏꯋꯟꯗꯣ ꯈꯪꯕ꯭ꯔꯥ
ꯈꯪꯉꯦ
ꯎꯝ ꯃꯥꯒꯤ ꯃꯆꯦ ꯈꯣꯏꯗꯣ ꯃꯆꯦꯒ ꯃꯅꯥꯎꯅꯨꯄꯤ ꯂꯩꯌꯦꯕꯕ ꯍꯣꯏ ꯍꯣꯏ ꯁꯨꯝ ꯄ꯭ꯔꯣ ꯁꯨꯝ ꯍꯣꯏ ꯑꯗꯨ ꯃꯅꯥꯎ ꯅꯨꯞ ꯅꯨ ꯄꯤꯒ ꯃꯆꯩ ꯂꯩꯕ ꯑꯗꯨ ꯅꯧꯅ ꯍꯣꯡꯂꯛꯄꯒꯤ ꯆꯥꯛ ꯆꯥꯃꯤꯟꯅꯁꯤ ꯂꯥꯛꯑꯣ ꯍꯥꯏꯅ ꯍꯥꯏꯕ
ꯅꯣꯏ ꯅꯛꯅꯕ꯭ꯔꯣꯅꯦ
ꯌꯥꯝ ꯅꯛꯅꯕꯗꯤ ꯑꯣꯏꯗꯦꯕꯨ ꯑꯗꯨꯕꯨ ꯑꯗꯨꯝ ꯈꯣꯡꯅ ꯆꯠꯄ ꯌꯥꯕꯗꯨꯅꯤꯗ ꯂꯝꯕꯤꯕꯨꯗꯤ ꯅꯊꯣꯒꯅꯤ ꯑꯥ ꯃꯅꯥꯎ ꯅꯨꯄꯤꯗꯨꯁꯨ ꯀꯣꯔ꯭ꯁ ꯂꯣꯏꯔꯒ ꯕꯤꯄꯤꯌꯣ ꯊꯕꯛ ꯇꯧꯒꯦ ꯍꯥꯏꯅ ꯇꯧꯔ ꯂꯩꯕ ꯑꯗꯨꯒꯤ ꯅꯛꯅꯕꯅꯤ ꯇꯧꯋꯣ ꯁꯤ ꯊꯤꯃꯤꯟꯅꯗ꯭ꯔꯣ ꯍꯥꯏꯅ ꯑꯩꯩꯅꯁꯨ
ꯎꯝ
ꯑꯗꯨ ꯅꯨꯃꯤꯠꯇꯣ ꯐꯝ ꯐꯝꯂꯒ ꯄꯨꯡ ꯕꯔꯣ ꯍꯦꯜꯂꯒ ꯑꯗꯨꯝ ꯍꯜꯂꯛꯄꯅꯤꯕ
ꯏꯁ
ꯋꯥꯔꯤ ꯅꯨꯡꯉꯥꯏꯕꯁꯤꯅ ꯋꯥꯔꯤ ꯅꯨꯡꯉꯥꯏꯕꯁꯤꯅ ꯑꯗꯨꯒ ꯑꯃ ꯌꯥꯝ ꯉꯥꯛꯄ ꯑꯃ ꯌꯥꯝ ꯑꯃ ꯂꯩꯌꯦ ꯅꯪ ꯈꯪꯕ ꯑꯩꯈꯣꯏꯒꯤ ꯈꯨꯟ ꯑꯃ ꯑꯩꯈꯣꯏꯒꯤ ꯈꯨꯟꯗ ꯃꯤ ꯑꯃ ꯂꯨꯍꯣꯡꯒꯅꯤ ꯍꯥꯏꯕꯗꯣ ꯈꯪꯕ꯭ꯔꯥ
ꯅꯥꯔꯣ
ꯑꯁ ꯏꯆꯦꯒ ꯆꯠꯃꯤꯟꯅꯕꯤ ꯊꯨꯕꯤ ꯑꯃ ꯊꯨꯕꯤ ꯍꯥꯏꯅ ꯑꯃ ꯂꯩꯕꯗꯣ
ꯀꯅꯥ ꯍꯥꯏꯕ
ꯊꯣꯏꯕꯤ ꯍꯥꯏꯅ ꯑꯃ ꯂꯩꯕꯗꯣ ꯏꯆꯦꯒ ꯒꯨꯍꯥꯇꯤꯗ ꯆꯠꯃꯤꯟꯅꯕ ꯅꯨꯄꯤꯗꯣ
ꯑꯥꯎ
ꯑꯗꯨ ꯅꯨꯄꯤꯗꯣ ꯂꯨꯍꯣꯡꯒꯅꯤ ꯂꯨꯍꯣꯡꯒꯅꯤ ꯍꯥꯏꯅ
ꯀꯔꯝ ꯀꯥꯟꯗꯔꯣ ꯀꯅꯥꯔꯔꯣ
ꯈꯪꯗꯦ ꯍꯅꯨꯕ ꯀꯩ ꯍꯥꯏꯌꯦ ꯃꯥꯒꯤ ꯃꯥꯒꯤ ꯅꯨꯄꯥꯗꯨꯁꯨ ꯃꯥꯒꯤ ꯃꯄꯥꯒ ꯆꯍꯤ ꯃꯥꯟꯅꯔꯝꯒꯅꯦ ꯍꯥꯏꯌꯦ
ꯑꯥ ꯀꯔꯤꯅꯣ ꯑꯆꯨꯝꯕ ꯄꯥꯎꯔꯣ ꯐꯥꯒꯤꯒꯤ ꯄꯥꯎꯔꯣ ꯅꯪ ꯇꯧꯔꯤꯁꯦ
ꯆꯨꯝꯕꯅꯦ ꯆꯨꯝꯕꯅꯦ ꯑꯗꯨ ꯑꯩ ꯑꯩ ꯑꯗꯨꯒꯤ ꯌꯨꯝ ꯌꯥꯎꯕ ꯀꯥꯟꯗ ꯇꯥꯕꯅꯤꯅ ꯃꯣꯏꯒꯤ ꯁꯒꯩ ꯃꯥꯜꯂꯦꯕ ꯃꯄꯥꯗꯣ ꯃꯄꯥꯗꯣ ꯁꯨꯕ꯭ꯔꯝꯅꯦꯅ ꯁꯨꯕ꯭ꯔꯝꯒꯤ ꯃꯤꯅꯦꯅꯀꯣ
ꯑꯣ ꯃꯥ ꯁꯨꯄ꯭ꯔꯝꯒꯤꯗꯤ ꯁꯨꯄ꯭ꯔꯝꯅ ꯑꯃꯨꯛ ꯌꯨꯝ ꯄꯥꯟꯒꯦ ꯍꯥꯏꯕ꯭ꯔꯣ
ꯅꯠꯇꯦ ꯅꯠꯇꯦ ꯁꯨꯝꯐꯝꯗꯨ ꯅꯠꯇꯦ ꯃꯥꯒꯤ ꯅꯨꯄꯥꯗꯨꯗꯤ ꯀ꯭ꯔꯤ ꯍꯥꯏꯕ꯭ꯔꯥ ꯈꯪꯗꯦ ꯄꯨꯏ ꯖꯥꯠꯇ ꯃꯥꯂꯦ
ꯑꯣ ꯄꯩꯁꯥ ꯄꯥꯏꯕꯒꯤꯔꯣ
ꯄꯥꯏꯕ ꯑꯣꯏꯔꯝꯅꯤ ꯍꯣꯏ ꯁꯔꯚꯤꯁꯇꯤ ꯂꯩꯑꯦ ꯍꯥꯏꯕ꯭ꯔꯥ ꯑꯗꯨꯝ ꯀꯩꯅꯝꯃꯗꯤ ꯍꯥꯏꯕ
ꯑꯣ ꯑꯣ ꯐꯔꯦꯅꯦ ꯑꯗꯨ ꯑꯣꯏꯔꯁꯨ
ꯑꯦ ꯑꯗꯨ ꯑꯁ ꯂꯨꯍꯣꯡꯒ ꯇꯧꯕꯗꯨꯅꯤꯅ
ꯑꯣ ꯌꯥꯕ꯭ꯔꯣꯅꯦ
ꯑꯗꯨꯅꯦꯅ
ꯃꯥ ꯃꯥꯒꯤꯅꯤ ꯅꯠꯇ꯭ꯔꯣ
ꯌꯥꯝ ꯉꯥꯛꯄ ꯋꯥꯅꯦ ꯑꯩꯗꯤ ꯁꯤ ꯇꯥꯔꯒ ꯃꯃꯥꯅ ꯍꯣꯡꯉꯣ ꯍꯥꯏꯅ ꯌꯥꯗꯕ ꯍꯥꯏ
ꯑꯥ ꯃꯤ ꯁꯔꯚꯤꯁ ꯆꯥꯕꯒꯤ ꯑꯣꯏꯔꯝꯅꯤ ꯉꯥꯛꯑꯦꯍꯦ ꯃꯤꯁꯤꯡꯁꯦ ꯖꯥ ꯖꯥꯠꯅꯤꯍꯦ
ꯁꯨ ꯌꯥꯝ ꯉꯛꯑꯦ ꯑꯗꯨꯗꯒꯤ ꯑꯩꯌꯥ ꯌꯥꯝ ꯑꯉꯥꯡ ꯑꯣꯏꯔꯤꯌꯦ ꯑꯩꯈꯣꯏꯗꯒꯤ ꯌꯥꯝ ꯑꯉꯥꯡ ꯑꯣꯏꯔꯝꯒꯅꯤ
ꯌꯥꯝ ꯑꯉꯥꯡꯗꯤ ꯑꯣꯏꯔꯝꯃꯣꯏ ꯔꯦꯁ
ꯆꯍꯤ ꯀꯌꯥ ꯑꯣꯏꯈ꯭ꯔꯕ꯭ꯔꯣ ꯀꯣ ꯑꯌꯥ ꯌꯥꯝ ꯉꯛꯑꯦ ꯑꯩꯗꯤ
ꯇꯨ ꯊꯥꯎꯖꯟ ꯐꯣꯔꯒꯤ ꯇꯨ ꯊꯥꯎꯖꯟ ꯐꯣꯔꯒꯨꯝꯕꯒꯤ ꯑꯉꯥꯡ ꯑꯣꯏꯔꯝꯗꯧ ꯃꯥꯜꯂꯦ
ꯇ꯭ꯋꯦꯟꯇꯤꯗꯤ ꯁꯨꯈ꯭ꯔꯕ꯭ꯔꯥ ꯍꯥꯏꯅ ꯑꯩꯗꯤ ꯈꯜꯂ ꯂꯩꯥꯕꯅꯤꯅꯦ ꯅꯪꯁꯤꯗꯤ ꯃꯣꯏ ꯃꯆꯥ ꯃꯣꯏ ꯃꯆꯥ ꯀꯩꯅꯣ ꯄꯤꯛꯂꯤꯉꯩꯗ ꯈꯣꯏ ꯌꯨꯝ ꯎꯏꯅ
ꯎꯝ
ꯑ ꯌꯥ ꯄꯥꯋꯥꯅꯤꯗ
ꯑꯩꯁ ꯈꯪꯗꯦꯗ ꯃꯆꯥ ꯃꯆꯥꯁꯤꯡꯅ ꯂꯨꯍꯣꯡꯅꯔ ꯂꯩ
ꯎꯝ ꯑꯗꯨꯒ ꯑꯩꯗꯤ ꯑꯗꯨ ꯀꯩꯅꯣ ꯆꯠꯄ ꯀꯥꯟꯗ ꯑꯪ ꯅꯣꯏꯒꯤ ꯈꯨꯟ ꯑꯃꯁꯨ ꯂꯨꯍꯣꯡꯅꯤ ꯍꯥꯏꯕ ꯅꯠꯇ꯭ꯔꯣ ꯍꯥꯏꯅ ꯍꯥꯏꯕ ꯀꯩꯅꯣ ꯃꯥ ꯄꯨꯟꯅ ꯅꯠꯇꯕ ꯇꯨꯡ ꯉꯥꯟ ꯃꯤ ꯇꯣꯒꯥꯟꯕ ꯕꯤꯗꯤ ꯑꯦꯁꯅꯦ ꯍꯥꯏꯑꯦ ꯄꯥꯁꯇꯔꯒꯤ ꯏꯃꯨꯡꯅꯦ ꯍꯥꯏꯑꯦ ꯍꯥꯏꯕ ꯑꯗꯨꯗꯤ ꯑꯩꯗꯤ ꯅꯪꯕꯨ ꯍꯥꯏꯕ ꯅꯨꯄꯥꯗꯣ ꯑꯣꯏꯔꯝꯒꯅꯤ ꯍꯥꯏꯅ ꯑꯌꯥ ꯑꯧꯀꯌꯥꯃꯨꯛꯁꯨ ꯊꯨꯕ꯭ꯔꯥ ꯍꯥꯏꯅ ꯍꯥꯏꯕꯅꯦꯕ ꯑꯩꯅ ꯑꯃꯕꯨ ꯀꯩꯅꯣ ꯇꯧꯗꯕꯒꯤ ꯅꯪꯕꯨ ꯑꯃꯨꯛꯀ ꯇꯧꯕ ꯃꯥꯥꯟꯂꯦ ꯍꯥꯏꯅ
ꯀꯅꯥ ꯍꯥꯏꯕ ꯑꯥꯏꯔꯦꯁ ꯄꯥꯎ ꯆꯨꯝ ꯐꯥꯂꯝꯗ꯭ꯔꯅ ꯍꯥꯏꯔꯤꯗꯣ
ꯍꯣꯏ
ꯀꯅꯥꯗꯣ ꯍꯣꯡꯉꯤ ꯍꯥꯏꯕ꯭ꯔꯣ
ꯁꯝꯄ꯭ꯔꯝꯒꯤ ꯃꯤꯕꯨ ꯍꯥꯏꯌꯦ ꯑꯗꯨꯕꯨ ꯑꯗꯨꯝ ꯉ ꯉꯥꯡꯕ ꯀꯥꯟꯗ ꯑꯣꯏꯔꯝꯗꯦ ꯃꯥꯕꯨ ꯅꯠꯇꯦ ꯑꯃ ꯅꯪꯕꯨ ꯃꯥ ꯄꯥꯝꯃꯦ ꯍꯥꯏꯕ ꯃ ꯃꯥꯒꯤ ꯃꯄꯥꯒꯤ ꯃꯅꯥꯎꯅ ꯅꯨꯄꯥ ꯚꯤꯗꯤ ꯑꯦꯐ ꯆꯠꯄ ꯑꯃ ꯂꯩꯑꯦꯅ
ꯎꯝ
ꯑꯗꯨ ꯅꯨꯄꯥꯗꯣ ꯁꯨꯝꯕ꯭ꯔꯝꯒꯤ ꯃꯤ ꯑꯃ ꯂꯥꯛꯑꯣꯏꯅ ꯃꯥꯒꯤ ꯅꯨꯄꯤ ꯑꯗꯨꯒꯤ ꯋꯥꯔꯤꯗꯣ ꯑꯣꯏꯔꯝꯃꯦ ꯅꯣꯏꯒꯤ ꯌꯨꯝ ꯃꯊꯛꯇ ꯂꯩꯕ ꯍꯣꯏꯗꯣ
ꯑꯩꯈꯣꯏ ꯑꯣ ꯑꯣ ꯑꯣ ꯍꯣꯏ ꯍꯣꯏ
ꯃꯣꯏꯒꯤ ꯋꯥꯔꯤ ꯑꯣꯏꯔꯝꯃꯦ ꯑꯩꯅ ꯉꯛꯄꯁꯤꯗꯤ ꯉꯛꯄꯁꯤꯗꯤ ꯑꯗꯨꯒꯨꯝꯕ ꯋꯥꯔꯤ ꯑꯃꯐꯥꯎ ꯇꯧꯗ꯭ꯔꯤ ꯇꯥꯗ꯭ꯔꯤꯌꯦ ꯍꯥꯏꯅ ꯑꯗꯨꯒꯤ ꯑꯣꯏꯅꯦ ꯑꯣꯏꯔꯝꯗꯕ ꯋꯥꯅꯤꯗ ꯅꯣꯛꯅꯤꯡꯉꯦ
ꯍꯥꯏꯗꯤ ꯃꯣꯏꯗ ꯅꯨꯄꯤ ꯊꯤꯔꯗꯤ ꯐꯔꯅꯤ ꯍꯥꯏꯔ ꯂꯩꯔꯀꯥꯟꯁꯤꯗ
ꯍ ꯑꯗꯨ ꯍꯧꯖꯤꯛꯀꯥꯟꯕꯨꯗꯤ ꯀꯔꯤꯁꯨ ꯍꯥꯏꯗ꯭ꯔꯦ ꯑꯗꯨ ꯑꯣꯏꯔꯁꯨ ꯅꯒꯣ ꯇꯜꯂꯦꯕ ꯑꯩ ꯢ ꯎꯅ ꯑꯩꯗꯤ ꯌꯨꯝ ꯆꯠꯅꯤꯡꯉꯥꯏ ꯇꯝꯈ꯭ꯔꯦꯅꯦ ꯔꯤꯜꯁ
ꯗꯤꯁ ꯃꯟꯗꯤ ꯆꯦꯗꯤ ꯆꯠꯀꯅꯣꯗ ꯗꯨꯝ ꯂꯩꯌꯣꯗ ꯑꯗꯨꯕꯨ ꯌꯥꯒꯦꯔꯣꯅꯦ
ꯍꯥꯏꯗꯤ ꯍꯥꯏꯈ꯭ꯔꯕꯅꯤ ꯑꯗꯨ ꯂꯩꯅ ꯑꯩꯗꯤ ꯋꯥꯒꯨꯝꯕꯁꯨ ꯖꯥꯠꯖꯥ ꯍꯥꯏꯈ꯭ꯔꯕꯅꯤꯅꯀꯣ ꯖꯥꯠ ꯖꯥꯠ ꯍꯥꯏꯗꯤ ꯂꯩꯗꯅ ꯑꯩꯗꯣ ꯄꯥꯃꯟꯗꯕꯒꯤ ꯑꯩ ꯅꯪꯕꯨꯗꯤ ꯑꯩꯗꯤ ꯅꯪꯕꯨꯗꯤ ꯁꯨꯡꯄꯥꯝ ꯄꯥꯝꯗꯦ ꯍꯥꯏꯈꯤ